ꯀꯩꯂ
ꯀꯩꯗꯧꯔꯤꯅꯣ
ꯀꯩꯗꯧꯔꯤꯅꯣ ꯀꯩ ꯍꯥꯏꯕ
ꯀꯩꯇꯧꯔꯤꯅꯣ ꯍꯥꯏꯕ
ꯍꯤꯄꯝꯕꯅꯦ ꯅꯪꯒꯤ ꯅꯪꯕꯨ ꯉꯥꯏꯔꯤꯅꯦ
ꯑꯣ
ꯅꯪꯗꯤ
ꯑꯩꯁꯨ ꯐꯝꯃꯤ
ꯑꯣ ꯌꯥꯝ ꯅꯨꯡꯉꯥꯏꯅꯦ
ꯅꯣꯏ ꯆꯥꯛ ꯊꯣꯡꯉꯕꯣ
ꯀꯥꯏ ꯀꯥꯏ ꯆꯠꯄ꯭ꯔꯣ ꯉꯁꯦ
ꯃꯁꯤꯁꯤ ꯊꯕꯛ ꯁꯠꯂꯦ
ꯆꯃꯛ ꯆꯂꯦ
ꯑ ꯅꯪꯗꯤ ꯀꯥꯏ ꯀꯥꯏ ꯆꯠ ꯀꯦ
ꯑꯩꯁꯨ ꯉꯁꯤ ꯊꯕꯛ ꯆꯜꯂꯦ
ꯆꯥꯛ ꯊꯣꯡꯉꯕ ꯅꯣꯏꯒ
ꯍꯣꯡꯒꯤ ꯇꯧꯔꯤ ꯍꯧꯖꯤꯛ ꯍꯣꯏ
ꯀꯔꯤ ꯌꯦꯟꯖꯥꯡ ꯊꯣꯡꯒꯗꯣꯏꯕ
ꯄꯨꯒꯗ ꯐꯦ
ꯎꯝ
ꯅ ꯑꯣꯏꯗꯤ ꯊꯣꯡꯉꯕꯣ
ꯑꯩꯈꯣꯏꯁꯨ ꯊꯣꯡꯗ꯭ꯔꯤ
ꯀꯩ ꯃꯊꯦꯜ ꯊꯣꯡꯗꯣꯏꯅꯣ ꯉꯁꯤꯗꯤ
ꯉꯁꯤꯁꯦ ꯈꯪꯗ꯭ꯔꯤ ꯀꯩꯊꯣꯡꯗꯣꯏꯅ
ꯎꯝ ꯅꯣꯡ ꯆꯨꯕ꯭ꯔꯣ ꯉꯁꯤ ꯉꯁꯥꯏ ꯅꯣꯡ ꯆꯨꯗ꯭ꯔꯣ
ꯆꯨꯗꯦ ꯅꯣꯏ ꯆꯨꯕꯣ
ꯑꯥ ꯈꯔ ꯆꯨꯋꯦ ꯌꯥꯝ ꯆꯨꯕꯅꯦ
ꯀꯣꯏꯗꯤ ꯆꯨꯗꯦ ꯀ꯭ꯂꯥꯁ ꯆꯠꯄ꯭ꯔꯣ
ꯍꯣꯏ ꯂ
ꯀ꯭ꯂꯥꯁ ꯅꯨꯡꯉꯥꯏꯕ꯭ꯔꯣ
ꯑꯦꯛꯖꯥꯝ ꯂꯩꯕꯅꯤꯅ ꯈꯪꯕꯗ ꯅꯨꯡꯉꯥꯏ ꯍꯣꯏ ꯎꯝ ꯍ
ꯀꯌꯥꯝ ꯏꯔꯝꯒꯦ
ꯌꯥꯝ ꯏꯔꯝꯃꯦ ꯉꯁꯤꯗꯤ ꯐꯜꯃ ꯏꯔꯃꯦ
ꯎꯝ
ꯀꯨꯔꯃꯥ ꯍꯦꯟꯅ ꯂꯧꯒꯗ꯭ꯔꯥ ꯈꯪꯗꯦ
ꯐꯜ ꯃꯥꯀꯠꯅ
ꯎꯝ ꯅꯪꯗꯤ ꯀꯩꯀꯩ ꯇꯧꯔꯤꯒꯦ ꯍꯟꯗ
ꯑꯩꯈꯣꯏꯁꯨ ꯀ꯭ꯂꯥꯁ ꯆꯠꯂꯦ ꯑꯗꯣ ꯍꯧꯖꯤꯛꯇꯤ ꯁꯨꯇꯤ ꯂꯩꯔꯤ ꯍꯌꯦꯡꯁꯨ ꯑꯦꯛꯖꯥꯝ ꯂꯩꯕ꯭ꯔꯣ
ꯂꯩꯥꯏꯌꯦ ꯍꯣꯏ
ꯀꯩ ꯁꯕꯖꯦꯛ ꯊꯣꯛꯀꯦ
ꯑꯩꯈꯣꯏꯒꯤꯗꯤ ꯀꯩꯅꯣꯅꯤꯗ ꯍꯥꯏ ꯎꯝ ꯀꯩ ꯆꯗ ꯍꯥꯏꯥꯏꯗꯅ ꯈꯪꯗ
ꯅ ꯀꯣꯂꯦ ꯁꯔꯤ ꯄꯨ꯭ꯔꯥ
ꯑꯥꯎ ꯀꯥꯥꯏꯔꯤꯦ ꯍꯧꯖꯤꯛ ꯁꯨꯇꯤ ꯂꯩꯔꯤꯦ
ꯀꯔꯝ ꯀꯥꯟꯗꯃꯨ ꯍꯧꯗꯣꯏ ꯋꯥ
ꯈꯔꯅꯤ ꯂꯩꯔꯍꯧꯔꯅꯤ ꯀ꯭ꯂꯥꯁ ꯂꯩꯇꯦ ꯍꯧꯖꯤꯛꯇꯤ
ꯎꯝ ꯀꯅꯥ ꯀꯅꯥ ꯂꯩꯔꯤꯒꯦ
ꯇꯣꯝꯇ ꯂꯩꯗ ꯅꯪꯗꯤ
ꯑꯩ ꯂꯥꯎꯗꯤ ꯍꯣꯏ ꯀꯁ ꯂꯩ ꯅꯪ ꯆꯥꯛ ꯊꯣꯡꯗꯣꯏꯔꯣ
ꯑꯥꯎ ꯊꯣꯡꯉꯅꯤ
ꯑ ꯆꯥꯛ ꯌꯦꯟꯁꯥꯡ ꯊꯣꯡꯕ ꯌꯥꯝ ꯍꯩꯗꯧ ꯃꯥꯜꯂꯤ
ꯅꯪꯗꯤ ꯍꯩꯇ꯭ꯔꯣ
ꯑꯩꯁꯨ ꯑꯗꯨꯝ ꯍꯩ ꯏꯁꯥ ꯊꯥꯒꯠꯄ ꯍꯥꯏꯒ ꯑꯩꯅ ꯑꯣ ꯑꯗꯨ ꯐꯥꯎꯔꯤ
ꯅꯨꯡꯁꯥ ꯌꯥꯝ ꯁꯥꯏꯀꯣ ꯍꯟꯗꯛ
ꯑꯧ ꯁꯦꯅ
ꯎꯝ ꯎꯝ
ꯑꯇꯩ ꯀꯩꯀꯩ ꯇꯧꯗꯧ ꯂꯩꯒꯦ
ꯀꯩꯁꯨ ꯆꯧ ꯀꯩꯁꯨ ꯇꯧꯗꯣꯏꯗ ꯀꯩꯁꯨ ꯇꯧꯅꯤꯡꯉꯥꯏ ꯂꯩꯇꯦꯗ ꯑꯗꯨꯝ ꯂꯩ
ꯆꯥꯛ ꯇꯣꯛꯑꯒ ꯇꯨꯝꯃꯅꯤ ꯑꯗꯨꯗꯤ
ꯑꯥ ꯆꯀꯒꯣ ꯀꯣ ꯣ ꯌꯦꯅ
ꯄꯣꯣꯔꯇꯨꯒꯜꯒ ꯁꯄꯦꯟꯒ
ꯎꯝ ꯅꯪꯌꯦ ꯈꯪꯗꯦ ꯄꯨꯡꯗꯤ ꯑꯩ
ꯇꯨꯋꯦꯜꯐ ꯊꯥꯔꯇꯤꯗꯕꯨꯗꯤ ꯂꯩꯌꯦ ꯄꯣꯔꯇꯨꯒꯜꯒ ꯏꯁꯄꯦꯟꯒ
ꯑꯃ ꯊꯥꯗꯔꯣ ꯉꯁꯤꯒꯤ
ꯈꯪꯗꯦ ꯑꯗꯨꯗꯤ ꯄꯣꯔꯇꯨꯒꯥꯜꯒ ꯏꯁꯄꯦꯟꯗꯨꯗꯤ ꯈꯪꯉꯛꯦ ꯇꯨꯋꯦꯜꯞ ꯊꯥꯔꯇꯤꯗ ꯂꯩꯕꯅꯤ
ꯅꯪꯗꯤꯟꯣ
ꯉꯔꯥꯡ ꯌꯦꯡꯉꯦ ꯕ꯭ꯔꯥꯖꯤꯜꯒꯤ
ꯎꯝ
ꯑꯗꯨ ꯕ꯭ꯔꯥꯖꯤꯜ ꯄꯣꯛ ꯍꯧꯧꯔꯦ
ꯑ ꯀꯅꯥꯒ ꯁꯥꯟꯅꯒꯦ ꯉꯔꯥꯡꯗꯣ
ꯅꯣꯋꯦꯒ
ꯌꯥꯝ ꯍꯩꯕ ꯃꯥꯜꯂꯤꯅꯦ ꯑꯗꯨꯗꯤ
ꯍꯂꯥꯅꯤ ꯑ ꯍꯂ
ꯅꯪꯗꯤ ꯀꯔꯤ ꯐꯦꯟꯅꯣ ꯄꯣꯔꯇꯨꯒꯥꯜꯔꯣ ꯑꯥꯔꯖꯦꯟꯇꯤꯅꯥꯔꯣ
ꯎꯝ ꯑꯔꯖꯦꯟꯇꯤꯅꯥꯅꯤ ꯍꯣꯏ
ꯎꯝ
ꯎ ꯪ ꯀꯔꯝꯕꯅ ꯅꯪ ꯀ ꯀꯗ
ꯑꯩꯒꯤ ꯑꯩꯗꯤ ꯕ꯭ꯔꯥꯖꯤꯜ ꯁꯞꯄꯣꯔꯠ ꯇꯧꯋꯤ
ꯎꯝ ꯑ ꯉꯗꯤ
ꯑ ꯏꯄ꯭ꯔꯦ
ꯎꯝ
ꯀꯂꯥꯅ ꯕꯣꯜ ꯁꯥꯟꯅꯗꯅ ꯃꯤ ꯂꯣꯏ ꯏꯟꯊꯨꯗꯅ
ꯉꯁꯤꯗꯤ ꯌꯦꯡꯉꯔꯣꯏꯗ꯭ꯔꯣ
ꯉꯁꯤꯗꯤ ꯌꯦꯡꯉꯔꯣꯏ
ꯅꯤꯡ ꯄꯇ꯭꯭ꯔꯦ
ꯌꯩꯅꯤꯡꯕ ꯄꯣꯛꯇ꯭ꯔꯦ ꯅ ꯀꯣꯏꯕꯒ ꯆꯠꯇ꯭ꯔꯣ
ꯑꯣꯏꯣꯏ ꯆꯠꯂꯦ ꯀꯣꯏꯕꯗꯤ ꯌꯥꯝ ꯆꯠꯇꯦꯗ ꯑꯩꯗꯤ
ꯀꯔꯤꯒꯤ
ꯀꯣꯏꯕꯁꯦ ꯌꯥꯝ ꯀꯣꯏꯕꯁꯦ ꯑꯩꯒꯤ ꯑꯩ ꯌꯥꯝ ꯑꯩ ꯈꯔ ꯄꯥꯝꯖꯗꯕ ꯀ ꯍꯥꯏꯗꯣꯏꯔꯥ ꯈꯪꯗꯅꯦ ꯀꯣꯏꯕ ꯂꯥꯡꯕꯁꯦ ꯀꯌꯥ ꯄꯥꯝꯗꯦ ꯅꯪꯒꯤ ꯆꯠꯇ꯭ꯔꯣ ꯎꯝ ꯅꯣꯏꯃꯤ ꯀꯌꯥ ꯁꯨꯒꯦ
ꯑꯃꯤꯁꯨ
ꯑꯅꯤꯍꯗ
ꯑꯑꯣ
ꯌꯥꯝ ꯅꯨꯡꯉꯥꯏ ꯅ ꯃꯤꯗꯤ ꯐꯗ ꯑꯣꯏꯗꯤꯦ
ꯅꯣꯏꯗꯤ ꯃꯤ ꯀꯌꯥꯁꯨꯨꯒꯥꯏ
ꯑꯩꯈꯣꯏꯗꯤꯃꯤ ꯌꯥꯃꯦ ꯃ
ꯌꯥꯝꯕꯁꯨ ꯅꯨꯡꯉꯥꯏꯕꯅꯤꯗ ꯑꯗꯨꯝ
ꯅꯣꯏ ꯃꯤ ꯃꯤ ꯈꯔꯗ ꯂꯩꯔꯗꯤ
ꯎꯝ ꯑ ꯆꯥꯛ ꯊꫭꯡꯈꯤꯔꫭꯏ ꯗꯔꫭ
ꯍꯣꯏ ꯊꯣꯡꯉꯅꯤ ꯉꯥꯛꯇꯪ ꯂꯩꯔꯒ ꯅꯣꯏ ꯊꯣꯡꯉꯕꯣ
ꯎꯝꯕ ꯍꯧꯔꯅꯣ ꯅꫭꯏꯗ ꯊꯦꯡꯉ ꯊꯦꯡꯉ ꯐꫭꯡꯕꯔꫭ
ꯑꯥꯎ ꯑꯩꯈꯣꯏ ꯊꯦꯡꯅ ꯆꯥꯏꯌ‌ꯦ
ꯑꯝ ꯀꯩꯒꯤꯅꯣ ꯅꯣꯏꯅ ꯑꯗꯨꯝ ꯊꯦꯡꯅ ꯆꯥꯔꯤꯗꯣ
ꯁꯨꯝ ꯊꯦꯡꯅ ꯆꯥꯕ ꯍꯩꯅꯕꯩ ꯅꯣꯏ ꯆꯥꯛ ꯊꯣꯡꯕ ꯂꯣꯏꯔꯕꯗꯨꯗꯤ
ꯑ ꯃꯃꯤ ꯐ ꯊ
ꯀꯩ ꯌꯦꯟꯖꯥꯡ ꯊꯣꯡꯉꯦꯕ
ꯑꯣꯏꯦꯁꯤ ꯏꯟꯖꯥꯡ ꯑꯍꯥꯎꯕꯗꯣ ꯆꯥꯗꯕ ꯀꯨꯏꯗꯣ ꯑꯗꯨꯒꯤ
ꯑꯣ
ꯅꯣꯏꯗꯤ ꯀꯩ ꯊꯣꯡꯗꯣꯏꯅꯣ ꯉꯁꯤ
ꯈꯟꯗ꯭ꯔꯤꯗ ꯍꯣꯔꯦꯟ ꯌꯦꯡꯉ ꯊꯣꯡꯉꯅꯤ
ꯎꯝ ꯌꯥꯝ ꯁꯥꯏꯀꯣ
ꯁꯥꯏ ꯅꯨꯡꯗꯥꯡꯗꯗꯤ ꯈꯔ ꯐꯩꯌꯦꯀꯣ ꯅꯣꯡ ꯃꯪꯕꯒꯤ
ꯎꯝ ꯅꯣꯡꯃꯥꯡ ꯅꯣꯡꯃꯥꯡꯁꯨ ꯀꯥꯏꯩꯅ ꯌꯥꯝ ꯁꯥꯕ ꯃꯥꯒꯤ ꯃꯅꯤꯜꯗꫭ ꯅꯨꯡꯁꯥꯒꯤ ꯃꯅꯤꯟꯗꯨ ꯌꯥꯝ ꯁꯥꯏ ꯎ ꯆꯪꯅꯥꯏ ꯍꯥꯏꯕꯅꯤ
ꯍꯣꯏ ꯍꯣꯏ ꯑꯗꯨꯗꯤ ꯊꯝꯃꯒꯦ
ꯑꯥ ꯑꯥ ꯍꯣꯏ ꯌꯥꯝ ꯅꯨꯡꯉꯥꯏꯔꯦꯀꯣ
ꯑꯥꯎ
ꯎꯝ ꯂꯋꯥꯟꯗꯤꯠ